ꯍꯂ ꯍꯜꯂꯣ ꯍꯜꯂꯣ ꯚꯥꯏ
ꯍꯜꯂꯣ ꯃꯥꯔꯨꯐ
ꯍꯜꯂꯣꯕ꯭ꯔꯣ
ꯗꯅꯤ ꯄꯣ ꯍꯣꯏ ꯑꯜꯂꯣ ꯃꯔꯨ ꯄꯂꯤꯕꯣꯏ ꯍ
ꯎ
ꯍꯂꯣ
ꯀꯩꯅꯣ ꯗꯦꯂꯤ ꯌꯨꯟꯗ ꯂꯩꯕ ꯅꯨꯡꯉꯥꯏꯕ꯭ꯔꯣ
ꯉꯏꯈꯣꯅꯦ ꯉꯏꯈꯣꯅꯦ ꯑꯩꯅꯥ ꯉꯥꯡꯉꯤ ꯁꯦꯡꯅ ꯇꯥꯕ ꯅꯠꯇ꯭ꯔꯣ
ꯇꯥꯏ ꯇꯥꯏ ꯇꯥꯏ
ꯑꯣ ꯀꯩ ꯍꯥꯏꯅꯣ ꯅꯪ ꯍꯥꯏꯗꯕꯣ
ꯂꯩꯗꯨꯕꯨ ꯊꯥꯕ꯭ꯔꯣ ꯂꯩꯗꯨꯕꯨ ꯊꯥꯕ꯭ꯔꯣ ꯀꯃꯥꯏꯅ ꯇꯧꯒꯦ
ꯑꯁ ꯂꯣꯏꯔꯦ ꯁꯥꯕꯩ ꯍꯥꯏꯔꯗꯤ ꯀꯩꯅꯣ ꯐꯣꯔꯇꯤ ꯃꯊꯛꯅꯤ ꯀꯩꯅꯣ
ꯑꯣ ꯑꯁꯥ ꯆꯥꯛ ꯆꯥꯔꯑꯣ ꯆꯥꯛ ꯅꯣꯏꯗꯤ ꯅꯣꯏꯗꯤ ꯅꯨꯃꯤꯠ ꯇꯥꯕꯗ ꯉꯥꯏꯔꯤꯕꯅꯦ
ꯉꯥꯏꯔꯤꯌꯦ ꯑꯁ ꯑꯗꯨ ꯍꯥꯟꯔꯒ ꯃ ꯅꯠꯇꯦꯗ ꯅꯣꯏ ꯑꯩꯈꯣꯏꯁꯨ ꯃꯅꯤꯄꯨꯔꯗꯁꯨ ꯑꯗꯨꯝ ꯖꯤꯤ ꯇꯥꯔꯤ ꯆꯥꯡꯉ ꯌꯥꯝ ꯇꯥꯔꯝꯝꯕꯅꯤꯗ
ꯑ ꯁꯥꯔꯦꯍ‌ꯦ ꯉꯁꯤ ꯉ ꯅꯣꯡ ꯆꯨꯔꯝꯃꯦ ꯍꯧꯖꯤꯛ
ꯀꯌꯥꯝ ꯁꯔꯒ‌ꯦ ꯍꯧꯖꯆꯛ
ꯎꯝ ꯁꯥꯏ ꯑꯗꯨꯝ ꯀꯕꯣꯛ ꯀꯕꯣꯛ ꯁꯥꯏ ꯌꯥꯝꯂ ꯁꯥꯕꯗꯤ ꯑꯣꯏꯗꯦ
ꯁꯤꯗꯗꯤꯕꯣ ꯃꯣꯏ ꯑꯦꯁꯤꯒꯨꯝꯕ ꯊꯥꯗ ꯂꯩ ꯉꯝꯕꯖꯥꯠꯅꯠꯇ‌ꯦ ꯀꯨꯂꯔꯒꯨꯝꯕ
ꯑꯣ ꯅꯪ ꯊꯕꯛ ꯊꯕꯛ ꯆꯠꯂꯤꯕꯣ ꯅꯪꯉ ꯀꯃꯥꯏꯅ ꯇꯧꯔꯤꯒꯦ ꯌꯨꯝꯗ ꯊ‌‌ꯣꯛꯇ꯭ꯔꯤ ꯑꯒꯥ ꯄꯤ ꯊꯤ ꯂꯩꯈ꯭ꯔꯕ
ꯀꯗꯥꯥꯏꯗꯅ ꯊꯕꯛ ꯆꯠꯂꯤꯒꯦ ꯊꯕꯛꯇꯣ ꯉꯁꯤꯗ ꯑꯩꯒꯤ ꯑꯣꯞ ꯇꯟ ꯄꯤꯕ ꯑꯥ ꯍꯪꯖꯔꯅ ꯍꯪꯉꯛꯏꯅꯤ ꯏꯇꯥꯎꯗ
ꯀꯩꯅꯣ ꯍꯥꯏꯔꯛꯑꯣ ꯍꯪꯉꯨꯅꯥ
ꯅꯣꯏꯒꯤ ꯀꯀꯥ ꯑꯃ ꯀꯔꯤ ꯆꯦꯡꯒꯨꯝ ꯊꯥꯕꯥꯗ‌ꯣ ꯍꯪꯉꯤꯗꯅ
ꯑꯥ ꯑꯥ ꯑꯥ
ꯑꯗꯨ ꯃꯥꯗꯤ ꯑꯗꯨꯝ ꯇꯧꯔꯤꯕ꯭ꯔꯣ
ꯇꯧꯔꯤꯌꯦ ꯀꯩꯅꯣꯅꯦ ꯀꯩꯇ ꯇꯧꯅꯤꯡꯉꯛꯏꯔꯣꯅ
ꯑꯗꯨ ꯑꯣꯏꯅ ꯇꯧꯔꯁꯦ ꯈꯜꯂꯛꯏꯅꯤꯅꯦ
ꯑꯦ ꯀꯩꯅꯣ ꯍꯥꯏꯁꯤꯕꯣ ꯗꯦꯂꯤꯗ ꯑꯗꯨ ꯌꯥꯝ ꯇꯣꯂꯣꯞ ꯆꯥꯕꯒꯤ ꯆꯥꯎꯅ ꯆꯥꯔꯒ ꯂꯩꯔꯒ ꯐꯥꯁ ꯐꯨꯠꯇꯕꯨ ꯆꯪꯕꯨꯣꯅꯨꯄꯤ ꯇꯣꯞ ꯇꯣꯞꯄ ꯄꯨꯆꯥꯥꯕꯣꯠ ꯑꯗꯒꯤ ꯅꯪ ꯅꯪꯅ ꯏꯁꯇꯦꯇꯁ ꯊꯝꯃꯛꯄꯗꯣ ꯃꯤꯅꯦ
ꯂꯥꯛꯑꯣ ꯂꯥꯛꯑꯣ ꯑꯩꯒꯤꯕꯨꯗꯤ ꯅꯠꯇꯦꯗ ꯑꯩꯈꯣꯏ ꯏꯅꯥꯎꯄꯥꯒꯤꯨꯛꯪꯛꯄ ꯑꯣꯗ
ꯑꯣ
ꯑꯗꯣ ꯃꯥ ꯍꯥꯏꯁꯦ ꯑꯗꯨ ꯀꯩꯀꯩ ꯆꯪꯕꯅꯣ ꯆꯦꯡꯒꯨꯝ ꯍꯧꯗꯣꯛꯄꯁ ꯀꯔꯤ ꯀꯔꯤ ꯆꯪꯉꯦ ꯅꯪ ꯀꯔꯤ ꯅꯣꯂꯦꯖ ꯂꯩꯒꯦꯅ ꯁꯨꯝ ꯍꯪꯉꯛꯏꯅꯤꯅꯦ
ꯑꯣ ꯄꯥꯛꯅꯗꯤ ꯈꯪꯕ ꯑꯣꯏꯗꯦꯅꯦ ꯑꯩꯁꯨ ꯌꯦ ꯆꯤꯡꯒꯨꯝ ꯊꯥꯕꯒꯤ ꯃꯇꯝ ꯃꯔꯝꯗꯗꯤ ꯃꯣꯏ ꯀꯩ ꯁꯨꯝ ꯃꯣꯏ ꯀꯔꯤꯗꯣ ꯑꯩꯈꯣꯏꯒꯤ ꯌꯥꯝꯕ ꯀꯤꯁꯟꯗꯣ
ꯑ ꯊꯦꯡ ꯊ ꯊ
ꯈꯔ ꯃꯥꯗꯤ ꯍ ꯌꯥꯎꯗꯤ ꯌꯥꯎꯕꯅꯦꯕꯀꯣ ꯁꯔꯨꯗꯤ ꯆꯔꯨꯗꯤ ꯑꯩ ꯄꯥꯛꯅꯏ ꯃꯣꯏꯒꯤ ꯀꯔꯤꯗꯤ ꯌꯥꯎꯗꯣꯏꯦꯕ ꯎ ꯐꯤꯜꯒꯨꯝꯕ ꯆꯠꯄ ꯈꯣꯠꯄ ꯑꯗꯒꯤ ꯃꯣꯏꯒꯤ ꯀ꯭ꯂꯥꯁ ꯀꯨꯝꯕ ꯇꯧꯕꯗꯣ ꯑ ꯀꯣꯔꯁꯀꯨꯝꯕꯗꯣ ꯑꯗꯨꯝꯕꯗꯤ ꯌꯥꯎꯗꯦ ꯑꯗꯨ ꯌꯨꯇꯨꯕꯇ ꯑꯗꯨꯝ ꯌꯦꯡꯕ ꯑꯗꯒꯤ ꯅꯦꯠꯀꯨꯝꯕꯗ ꯑꯗꯨꯝ ꯌꯦꯡꯕ ꯀꯥꯟꯗ ꯀꯣ ꯑꯩꯈꯣꯏꯒꯤ ꯀꯃꯥꯏꯅ ꯇꯧꯒꯦꯗ ꯆꯔꯨꯁꯦ ꯑꯩꯈꯣꯏ ꯁꯤꯒ ꯂꯧ ꯂꯣꯛꯅꯕ ꯆꯔꯨ ꯍꯥꯏ ꯇꯔꯦ
ꯑꯥ
ꯁꯤꯅꯒ ꯌꯩꯈꯤꯕ ꯑꯣꯏꯇꯥꯔꯒꯗꯤ ꯈ꯭ꯋꯥꯏ ꯕꯦꯁꯅꯦꯕ ꯑꯗꯨꯒ ꯅꯠꯇꯕꯤꯗ ꯍꯧꯖꯤꯛꯀꯥꯟꯗꯤ ꯃꯦꯆꯤꯟꯅ ꯑꯗꯨꯝ ꯂꯣꯏ ꯇꯧꯋꯦꯗꯅ ꯑ ꯃ ꯆꯤꯟꯅ ꯇꯧꯕꯅꯤꯅ ꯀꯃꯥꯏꯅ ꯇꯧꯒꯦꯗ ꯆꯔꯨꯁꯦ ꯃꯄꯨꯟ ꯄꯨꯜꯂꯛꯄ ꯀꯥꯟꯗꯗꯤ ꯌꯥꯝ ꯆꯥꯎꯗ꯭ꯔꯦꯕ ꯑꯗꯣ ꯆꯔꯨ ꯃꯥꯄꯨꯜ ꯑꯃꯅ ꯂꯨꯄꯥ ꯇꯔꯥ ꯄꯤꯌꯦ ꯍꯥꯏꯕꯅꯦ
ꯀꯗꯣꯖꯦ ꯆꯖꯤꯁ
ꯑꯥ ꯐ ꯂꯝꯖꯔ ꯄꯥꯦ ꯆꯔꯔꯤꯅꯦ ꯇꯥꯡꯉꯦ
ꯑꯁ ꯃꯔꯦ
ꯑꯗꯨꯅꯦ
ꯑꯗꯨꯗꯣ ꯃ ꯇ
ꯍꯥꯥ
ꯃꯣꯏꯁꯨ ꯑꯗꯨꯝ ꯇꯣꯉꯥꯟꯅ ꯀꯩꯅꯣꯃ ꯇꯧꯕ꯭ꯔꯣꯕ ꯀ꯭ꯂꯥꯁꯀ ꯇꯣꯡꯉꯥꯟꯅ ꯑꯗꯨꯝ ꯂ ꯋꯥ ꯋꯥ
ꯍꯥꯏꯗꯤ ꯂꯧꯔꯤꯁꯤꯅꯦ ꯑꯩꯈꯣꯏꯒꯤ ꯑꯦꯋꯥꯔꯅꯦꯁ ꯀꯨꯝꯕ ꯆꯠꯄ ꯑꯗꯒꯤ ꯇ꯭ꯔꯤꯒꯤ ꯅꯠꯇ꯭ꯔꯒꯅ ꯐꯥꯔꯃꯤꯡꯒꯤ ꯃꯣꯏꯒꯤ ꯀꯩꯗꯧꯕ ꯌꯥꯎꯔꯛꯏꯗꯅ ꯀꯣꯔꯁ ꯀꯨꯝꯕ ꯑꯃ ꯂꯥꯛꯏꯗꯅ ꯑꯗꯨ ꯌꯥꯎꯗꯤ ꯌꯥꯗꯦꯕ ꯍꯥꯟꯅ ꯍꯥꯏꯗꯤ ꯇꯧꯅꯤꯡꯉꯤ ꯃ ꯑꯩꯅ ꯊꯕꯛꯇꯣ ꯍꯦꯛꯇ ꯄꯩꯁꯥ ꯂꯩꯔꯒꯁꯨ ꯆꯥꯛ ꯂꯥꯎꯅ ꯁꯖꯟ ꯣ ꯄꯣꯠꯇꯣ ꯁꯛꯁꯦꯁ ꯑꯣꯏꯒꯟꯗꯦꯕ ꯃꯔꯝꯗꯤ ꯀꯩꯅꯣ ꯍꯥꯏꯔꯀꯥꯟꯗ ꯑ ꯑ ꯈꯪꯁꯤꯡꯗ ꯊꯥꯟ ꯇꯥꯟꯅꯔꯒ ꯆꯦꯡꯒꯨꯝꯗꯣ ꯐꯖꯅ ꯍꯥꯎ ꯗꯤ ꯑꯩꯒꯤ ꯑꯦꯛꯁꯄꯤꯔꯤꯌꯦꯟꯁ ꯋꯥꯔꯤ ꯂꯤꯕꯤꯔꯛꯀꯦꯕꯀꯣ ꯎꯝ ꯊꯥꯕꯨꯗꯤ ꯊꯥꯔꯝꯃꯦ ꯑ ꯑꯩꯁꯨ ꯌꯥꯝ ꯀꯟꯅ ꯁꯛꯁꯦꯁ ꯑꯣꯏꯈꯤꯗꯦꯕ ꯑꯗꯣ ꯀꯃꯥꯏꯅ ꯇꯧꯒꯦꯗ ꯑꯩꯅ ꯁꯨꯝ ꯇꯧꯈꯤꯕ ꯑꯗꯣ ꯑꯩꯒꯤ ꯄ꯭ꯔꯣꯁꯦꯁ ꯍꯥꯏꯔꯒꯗꯤ ꯆꯍꯤ ꯑꯃꯗꯩꯩꯅ ꯆꯍꯤ ꯑꯃꯐꯧꯁꯦ ꯆꯔꯨ ꯂꯤꯕ ꯍꯥꯏꯗꯤ ꯍꯟꯇꯛ ꯂꯧꯈꯤꯕ ꯂꯧꯈꯤꯕ ꯆꯔꯨꯁꯦ ꯃꯊꯪ ꯆꯍꯤ ꯑꯣꯜꯂꯦꯕ ꯍꯥꯏꯗꯤ ꯀꯩꯅꯣ ꯍꯥꯏꯀꯥꯟꯗ ꯃꯇꯝꯗ ꯈꯔ ꯀꯥꯍꯜꯂꯒ ꯆꯔꯨꯗꯨꯁꯨ ꯈꯔ
ꯀ ꯄ꯭ꯔꯒ
ꯍꯣ ꯍꯣ ꯍꯣꯏ ꯑꯗꯨ ꯑꯗꯨꯒꯤ ꯄ꯭ꯔꯣꯁꯦꯁꯁꯨ ꯂꯥꯛꯇꯣꯏꯅꯦ ꯇꯞꯅ ꯆꯍꯤ ꯑꯃꯗꯅꯤꯅ ꯆꯍꯤꯃꯨꯛꯁꯦ ꯑꯩꯈꯣꯏꯒꯤ ꯆꯔꯨ ꯃꯃꯥꯡ ꯆꯍꯤ ꯆꯍꯤ ꯐꯤ ꯂꯧꯈꯤꯕꯗꯣ ꯑꯗꯨꯗꯣ ꯍꯛ ꯆꯍꯤ ꯇꯧꯕ ꯍꯂ ꯑꯗꯨꯒ ꯐꯖꯅ ꯀꯛꯑꯦ ꯃꯦꯆꯤꯟ ꯇꯧꯔꯒ ꯀꯛꯑꯅꯤ ꯑꯗꯒꯤ ꯀꯛꯄꯗꯨꯁꯨ ꯃꯆꯥ ꯃꯆꯥ ꯑꯩꯈꯣꯏꯒꯤ ꯌꯥꯝ ꯋꯥꯟ ꯏꯟꯆꯤꯃꯨꯛ ꯁꯥꯡ ꯅꯠꯇ꯭ꯔꯒꯅ ꯇꯨ ꯏꯟꯆꯤꯃꯨꯛ ꯁꯥꯡꯗꯣꯏꯅꯦꯕꯀꯣ ꯑꯗꯒꯤ ꯑ ꯑꯗꯨꯝ ꯑ ꯍꯣ ꯍꯣꯏ ꯑꯗꯨꯒ ꯎꯗꯤ ꯇꯦꯡꯀꯤ ꯇꯤꯡꯕ ꯌꯥꯔꯦ ꯌꯥꯝ ꯐꯔꯒꯗꯤꯀꯣ ꯂꯝ ꯌꯥꯝ ꯆꯥꯎ ꯂꯩꯔꯒꯗꯤ ꯑꯗꯒꯤ ꯂꯝ ꯄꯤꯛꯄ ꯑꯩꯈꯣꯏꯒꯤ ꯇꯤꯡꯉꯦꯕ
꯭ꯔꯣꯕꯥ
ꯑꯥ ꯑꯥ ꯑꯥ ꯏꯁꯤꯡꯗ ꯇꯤꯡꯗꯣꯏꯅꯤ ꯑꯃ ꯍꯥꯞꯄꯅꯦ ꯄꯦꯔꯥꯁꯥꯏꯠ ꯀꯩꯅꯣꯝ ꯍꯥꯏꯕ ꯑꯃ ꯄ ꯍꯥꯏ ꯑꯗꯨꯝ ꯑꯩꯈꯣꯏꯒꯤ ꯇꯤꯟꯒꯨꯝꯕ ꯀꯥꯡꯒꯨꯝꯕ ꯌꯥꯎꯋꯤ ꯃꯔ ꯑꯗꯨꯝ ꯌꯥꯎꯔꯝꯕꯗꯣ ꯑꯗꯨꯝꯕꯗꯣ ꯍꯥꯠꯇꯣꯛꯇꯣꯏꯅꯦꯕ ꯑꯗꯨꯒꯗ ꯍꯥꯠꯇꯣꯛꯑꯅꯤ ꯃꯇꯨꯡꯗ ꯆꯔꯨꯗꯣ ꯄꯠꯊꯍꯜꯂꯅꯤ ꯄꯠꯊꯍꯟꯕ ꯂꯣꯏꯔꯕ ꯃꯇꯨꯡꯗ ꯀꯃꯥꯏꯅ ꯇꯧꯒꯦꯗ ꯑꯩꯈꯣꯏꯒꯤ ꯅꯨꯡꯁꯥꯁꯦ ꯁꯤꯗ ꯅꯨꯡꯁꯥꯁꯦ ꯗꯥꯏꯔꯦꯛ ꯐꯨꯗꯕꯤꯗ ꯍꯥꯏꯇꯥꯔꯦ ꯃꯊꯛꯇ ꯀꯥꯕꯛ ꯀꯥꯕꯛ ꯀꯥꯕꯛ ꯀꯪꯍꯟꯕꯗꯣ ꯏꯁꯤꯡ ꯃꯅꯤꯟꯗꯣ
ꯑꯣ ꯅꯨꯡꯁꯥꯥꯁꯦ ꯍꯣꯏ ꯅꯨꯡꯁꯥꯗ ꯏꯁꯥ ꯍꯪꯗꯕ ꯌꯥꯗꯦꯕ
ꯍꯣꯏ ꯅꯨꯡꯁꯥ ꯍꯥꯏꯗꯤ ꯑꯩꯈꯣꯏꯒꯤ ꯆꯔꯨꯗꯣ ꯑꯃꯨꯛꯇꯤꯤꯗꯒꯤꯩ ꯂꯧꯈꯔꯛꯑꯦꯗ ꯇꯦꯡꯀꯤꯗꯒꯤ ꯂꯧꯊꯣꯔꯛꯑꯕ ꯃꯇꯨꯡꯗ ꯀꯩ ꯇꯧꯗꯣꯏꯅꯦꯕ ꯍꯥꯏ ꯅꯨꯡꯁꯥꯗ ꯍꯥꯏꯐꯦꯠ ꯐꯧꯗꯣꯛꯑꯒ ꯄ ꯄ꯭ꯂꯥꯁ ꯆꯛ ꯆꯦꯔꯪ ꯌꯣꯝꯁꯤꯟꯈꯤꯗꯣꯏꯅꯦꯕ ꯄ꯭ꯂꯥꯁꯇꯤꯛ ꯌꯣꯝꯁꯤꯟꯕ ꯆꯦꯡꯒꯨꯝ ꯃꯔꯨꯁꯦ ꯄꯦꯛꯀꯦꯠ ꯄꯦꯛꯀꯦꯠ ꯂꯩꯗꯅ ꯐꯧꯒꯤꯁꯨ ꯂꯥꯛꯏ ꯒꯦꯍꯧꯒꯤꯁꯨ ꯂꯩꯗꯅ
ꯑꯥ ꯑꯗꯨꯃꯥꯏꯅ ꯒꯦꯍꯨꯒꯤ ꯇꯧꯔꯒꯅ ꯌꯥꯝꯅ ꯐꯔꯦ ꯒꯦꯍꯨ ꯃꯨꯂꯨꯝ ꯐꯩꯌꯦꯗꯤ ꯍꯥꯏ ꯐꯧꯗꯒꯤ ꯑꯗꯣ ꯒꯦꯍꯨꯗꯣ ꯆꯥꯏꯗꯣꯏꯅꯦꯕꯦ ꯄꯦꯛꯀꯦꯠ ꯑꯃꯅ ꯑꯗꯨꯝ ꯀꯩꯊꯣꯏꯕ ꯕꯒ ꯃꯥꯒꯤ ꯆꯔꯨ ꯕꯦꯛꯇꯣ ꯃꯔꯤꯗꯩꯅ ꯑꯍꯨꯝꯕ ꯑꯃ ꯊꯣꯛꯑꯦꯕ ꯑꯗꯨꯃꯥꯏꯅ ꯇꯧꯔꯅꯤ ꯑ ꯑꯗꯨꯒ ꯑꯩꯈꯣꯏꯒꯤ ꯊꯥꯕ ꯈꯣꯠꯄꯁꯤꯁꯨ ꯅꯨꯡꯁꯤ ꯅꯨꯡꯁꯥ ꯐꯖꯅ ꯆꯪꯕ ꯑꯣꯏꯒꯤ ꯇꯧꯅꯦꯕ ꯅꯨꯡꯁꯥꯗꯤ ꯆꯪꯕꯗꯤ ꯌꯥꯗ꯭ꯔꯦ ꯎꯔꯨꯝ ꯑꯗꯨꯝ ꯂꯥꯡꯍꯜꯂꯒ ꯑꯩꯈꯣꯏ ꯏꯁꯤꯡꯒ ꯀꯩ ꯑꯗꯨꯝ ꯆꯥꯏꯗꯣꯏꯅꯦꯕꯀꯣ
ꯃꯔꯨ ꯊꯥꯕ ꯃꯐꯝꯁꯦꯕ ꯆꯪꯗ꯭ꯣꯏꯁꯦ
ꯍ ꯍꯣ ꯍꯣꯏ ꯍꯣꯏ ꯑꯗꯦ ꯑꯗꯨꯝ ꯂꯩꯕꯥꯛ ꯈꯥꯗ ꯈꯤꯟꯕꯁꯨ ꯌꯥꯎꯅꯩꯅꯤ ꯈꯔ ꯑꯃꯗꯤ ꯑꯗꯨꯒ ꯍꯧꯖꯤꯛꯀꯥꯟꯗꯤ ꯑꯗꯨꯝ ꯆꯥꯎꯈꯠꯂꯕꯅꯤꯅ ꯑꯥ
ꯑꯗꯨꯝ ꯃꯣꯏ ꯑꯦꯔꯪ ꯑꯃ ꯂꯩꯕꯗꯣ ꯑꯉꯧꯕꯗꯣ ꯑꯆꯧꯕꯗꯣ
ꯑꯣ ꯍꯣ ꯍ ꯍꯣ ꯕꯤꯗꯤ ꯑꯣꯗꯁꯨ ꯎꯂꯦ
ꯍꯣꯏ ꯍꯣꯏ ꯎꯏꯌꯦ ꯑꯗꯨꯗꯣ ꯃꯣꯏꯁꯦ ꯑꯗꯨꯝ ꯃꯣꯏꯁꯦ ꯑꯗꯨꯝ ꯅꯨꯡꯁꯥꯗꯤ ꯄꯥꯝꯗꯕ ꯃꯥꯜꯂꯦ ꯀꯩꯅ ꯈꯟꯕꯗ
ꯅꯨꯡꯁꯥꯗꯗꯤ ꯄꯥꯟꯕ ꯉꯝꯗꯦꯅ ꯍꯥꯏ
ꯍꯣꯏ ꯃꯣꯏ ꯑꯌꯥꯝꯕ ꯑꯗꯨꯝ ꯃꯣꯏꯆꯔꯥꯏꯖꯔ ꯑꯩꯈꯣꯏꯒꯤ ꯆꯣꯔꯤ ꯆꯣꯔꯤ ꯂꯥꯎꯕ ꯃꯐꯝ
ꯑꯥ
ꯀꯥꯒꯨꯝ ꯍꯦꯟꯅ ꯃꯣꯏꯁꯦ ꯄꯥꯝ ꯃꯥꯜꯂꯦꯕ
ꯑꯥꯎ ꯑꯗꯨꯅꯤ ꯑꯗꯨꯃꯥꯏꯅ ꯇꯧꯔꯒ ꯍꯦꯛꯄ ꯈꯣꯠꯄꯗꯨꯁꯨ ꯑꯗꯨꯝ ꯐꯤꯞꯇꯤꯟ ꯗꯦꯖ ꯃꯇꯨꯡꯗ ꯍꯦꯛꯑꯦ ꯍꯥꯏꯕꯅꯦꯕ
ꯄꯥ ꯑꯗꯨꯔꯣꯕ
ꯑ ꯐꯤꯞꯇꯤꯟ ꯗꯁ ꯃꯗ ꯀꯝꯄ ꯀꯝꯄꯜ ꯐꯤꯞꯇꯤꯟ ꯗꯦꯖꯅꯦ ꯊꯥꯗꯤ ꯐꯤꯞꯇꯤꯟ ꯗꯦꯖ ꯃꯇꯨꯡꯗꯩꯅ ꯀꯐꯧꯁꯦ ꯑꯩꯈꯣꯏꯒꯤ ꯐꯤꯇꯤꯟ ꯁꯤꯤꯟ ꯇ꯭ꯋꯦꯟꯇꯤ ꯐꯥꯏꯚ ꯗꯦꯖꯃꯨꯛ ꯆꯪꯉꯦ ꯍꯥꯏꯌꯦ ꯃꯣꯏ ꯍꯦꯛꯐꯥꯎ ꯈꯣꯠꯄ ꯂꯣꯏ ꯀꯝꯄ꯭ꯂꯤꯠꯇ
ꯀꯩꯅꯣꯗ ꯊꯥꯕꯗꯒꯤ
ꯑ ꯍꯥꯥ ꯍꯣꯏ ꯍꯣꯏ ꯑꯦ ꯃꯔꯨ ꯕꯦꯛ ꯆꯕꯗꯣ
ꯑꯣ
ꯇ꯭ꯋꯦꯟꯇꯤ ꯐꯥꯏꯚ ꯇꯨ ꯇ꯭ꯋꯦꯟꯇꯤ ꯐꯥꯏꯚ ꯍꯣꯏ ꯇ꯭ꯋꯦꯟꯇꯤ ꯐꯥꯏꯚ ꯑꯗꯨꯃꯥꯏꯅ ꯆꯪꯉꯤ ꯍꯥꯏ ꯎꯝ ꯌꯥꯝ ꯆꯪꯉꯨ ꯑꯣꯏꯗꯦ
ꯍꯣꯏ ꯑꯗꯨ ꯃꯣꯏꯗꯤ ꯃꯥꯔꯀꯦꯠꯇꯒꯗꯤ ꯂꯨꯄꯥ ꯀꯌꯥ ꯀꯌꯥꯃꯨꯛ ꯌꯣꯜꯂꯤꯒꯦ ꯀꯦꯖꯤꯗ
ꯀꯦꯖꯤꯗ ꯇꯨ ꯍꯟꯗ꯭ꯔꯦꯗ ꯑꯗꯨꯃꯥꯏꯅ ꯆꯠ ꯥꯏ ꯍꯥꯏꯕꯅꯤ ꯑꯃ ꯆꯦꯡꯒꯨꯝ ꯃꯄꯥꯝꯕꯤ ꯐꯖꯔꯕꯗ ꯀꯣ ꯇꯨꯂꯣꯡꯈꯥꯏ ꯇꯥꯕꯒ ꯌꯥꯎꯋꯦ ꯍꯥꯏꯕꯅꯦꯕ
ꯆ‌ꯦꯡꯒꯨꯝꯁꯦ ꯀꯦꯖꯤꯗ ꯑꯣꯜꯂ ꯌ‌ꯣꯜꯂꯤꯀꯣ
ꯌꯣꯜꯂꯤ ꯌ‌ꯣꯜꯂꯤ
ꯑꯣ ꯑꯗꯨ ꯇꯧꯒꯦ ꯊꯥꯒꯦꯅ ꯍꯥꯏꯃꯤꯅ ꯑꯩꯅ ꯅꯪ ꯀ꯭ꯂꯥꯁ ꯑꯃ ꯆꯠꯀꯦ ꯆꯠꯊꯣꯛꯑꯣꯅꯗꯤ ꯍꯥꯏꯕꯅꯦꯕ ꯑꯗꯨꯗ ꯃꯥꯁꯨ ꯀ꯭ꯂꯥꯁꯇꯣ ꯀꯔꯝ ꯀꯥꯟꯗ ꯍꯧꯕꯅꯣꯗ ꯈꯪꯗꯕ
ꯑꯣ ꯑꯗꯨꯝ ꯅꯪꯁꯨ ꯗꯦꯜꯂꯤ ꯂꯩꯕꯅꯤꯅ ꯑꯗꯨꯝ ꯈ‌ꯣꯏ ꯑꯗꯨꯝ ꯁꯄꯣꯔꯠ ꯇꯧꯕꯤꯅꯔꯝꯃꯒ ꯌꯝ ꯌꯥꯏꯗ ꯅꯪꯅ ꯇꯧ ꯃꯣꯏꯒ
ꯍꯣꯏ ꯅꯣꯏ ꯑꯗꯨ ꯀꯀꯥꯗꯨꯗ ꯍꯥꯏꯐꯦꯠ ꯍꯪꯉꯒ ꯀꯔꯝ ꯀꯥꯟꯗ ꯀ꯭ꯂꯥꯁꯇ ꯇꯧꯋꯤ ꯑꯗꯣ
ꯑꯥ ꯍ‌ꯣꯏ
ꯑꯗꯨ ꯍꯪꯒ‌ꯦ ꯇꯧꯅꯤꯗ ꯀꯩꯗꯧꯔꯝꯃꯤꯅ‌ꯣ ꯆꯥꯛ ꯏꯁꯤꯡ ꯆꯥꯔꯕ‌ꯣ
ꯍꯥꯥ
ꯆꯥꯛꯁꯤꯡ ꯆꯥꯔꯕꯣ
ꯆꯥꯗꯔꯤꯗ
ꯑꯣ ꯍꯣꯏ ꯇꯧꯔ‌ꯣ ꯇꯧꯔ‌ꯣ ꯗꯨꯗꯤ ꯑꯩ ꯍꯥꯏꯔꯛꯀ‌ꯦ
ꯍꯣꯏ ꯍꯣꯏ ꯍꯣꯏ ꯐꯔꯦ ꯐꯔꯦ ꯑꯗꯨꯗꯤ ꯍ‌ꯣ ꯐꯖꯅ ꯐꯖꯅ ꯂꯩꯌ‌ꯣ
ꯍꯥꯥ
ꯀꯣ
ꯀꯩ ꯍꯥꯏꯅ‌ꯣ
ꯐꯖ ꯐꯖ ꯂꯩꯔꯣ ꯗꯦꯜꯂꯤꯗ ꯐꯖ ꯐꯖ